ꯍꯣꯏ ꯁꯨꯃꯥꯏꯅ ꯇꯧꯊꯣꯛꯑꯗꯤ ꯈꯔ ꯈꯔ ꯅꯨꯡꯉꯥꯏꯕ
ꯑꯥ ꯁꯨꯥꯏꯅ ꯇꯧꯊꯣꯛꯑꯗꯤꯅꯦ ꯑꯗꯨꯝ ꯅꯨꯡꯉꯥꯏꯌꯦꯕ ꯑꯩ ꯍꯦꯛ ꯂꯣꯏꯕꯒ ꯅꯪꯁꯨ ꯑꯩꯁꯨ ꯂꯣꯏꯅ ꯀꯠꯊꯣꯛꯄ ꯑꯗꯨ ꯑꯣꯏꯇꯥꯔꯗꯤ ꯀꯩꯝ ꯇꯧꯗꯦꯕ
ꯑ ꯑꯗꯨꯒ ꯏꯆꯦ ꯍꯥꯏꯔꯣ
ꯑꯩꯒꯤꯁꯨ ꯇꯧꯗꯕꯒꯤ ꯅꯍꯥꯟꯃꯨꯛ ꯑꯩꯅ ꯅꯨꯉꯥꯏꯇꯦ ꯅꯨꯉꯥꯏꯇ ꯗꯤ ꯍꯥꯏꯗꯣ ꯇꯧꯊꯣꯛꯄꯅ ꯅꯨꯡꯉꯥꯏꯔ ꯂꯩꯔꯝꯃꯦ ꯑꯗꯨꯏꯅꯦꯅ ꯇꯧꯊꯣꯛꯄꯗꯣ
ꯑꯗꯨꯒꯅꯦ ꯏꯆꯦ ꯀꯩꯅꯣ ꯇꯧꯋꯦ ꯃꯁꯤꯡꯁꯦ ꯇꯔꯥꯃꯉꯥ ꯍꯥꯏ ꯇꯔꯥꯃꯉꯥ ꯂꯣꯏꯒꯤ ꯇꯥꯔꯒꯗꯤ ꯊꯣꯛꯂꯛꯇꯦꯕ ꯑꯃ ꯇꯥꯛꯁꯀꯤꯁꯤꯗ ꯅꯝꯃꯦꯕ
ꯎꯝ ꯇꯧꯑꯣ ꯁꯃꯤꯠꯇꯣ
ꯑ ꯑ ꯁꯃꯤꯠꯅꯠꯇꯕꯤꯗꯅꯦ ꯊꯣꯛꯂꯛꯇꯕꯗꯣ ꯑꯃ ꯂꯣꯏꯔꯦ ꯃꯣꯏꯒꯤ ꯖꯦꯔꯣ ꯕꯥꯏ ꯅꯥꯏꯟ ꯂꯩꯌꯦꯅ ꯑꯗꯨ ꯂꯣꯏꯔꯀꯥꯟꯗ ꯄꯤꯈꯠꯂꯒ ꯑꯅꯧꯕ ꯑꯃ ꯇꯧꯕꯗꯣ
ꯎꯝ ꯑꯗꯨ ꯎꯝ ꯏꯃꯨꯡ ꯃꯅꯨꯡ ꯉꯁꯤ ꯃꯣꯏ ꯕ꯭ꯔꯍꯃꯄꯨꯇ꯭ꯔꯗ ꯆꯠꯂꯦꯌꯦ ꯑꯗꯨꯗꯨꯒꯤ ꯁ꯭ꯇꯥꯏꯄꯦꯟꯗꯣ ꯐꯪꯕꯤꯔꯗꯤ ꯐꯅꯤ ꯅꯪ ꯚꯔꯥ ꯁꯨꯝ ꯆꯠꯄꯗ
ꯕꯔꯥ ꯍꯥꯏꯅꯅꯦ ꯀꯩꯝ ꯂꯩꯊꯣꯛꯄ ꯇꯥꯊꯣꯛꯄ ꯉꯝꯗ꯭ꯔꯦ ꯍꯥꯏꯕ
ꯎꯝ ꯆꯠꯄꯨ ꯆꯠꯂꯗꯤ
ꯆꯥꯗꯤ ꯆꯥꯅꯤꯡꯉꯦꯕ ꯑꯩꯗꯤ ꯈꯔ ꯑꯗꯨꯒꯅꯤ ꯄꯩꯊꯥ ꯑꯗꯨꯁꯨ ꯅꯤꯡꯊꯨꯑꯇꯂ
ꯊꯣꯛ ꯀꯩꯅꯣ ꯆꯥꯅꯤꯡꯉꯗꯤ
ꯁꯔ ꯍ ꯐꯗꯨꯖꯥꯅ ꯆꯅꯦ ꯑꯩꯝ ꯆ ꯑꯩꯗꯤ ꯍꯥꯟꯁꯨ ꯑꯗꯨꯝ ꯑꯗꯨꯝ ꯆꯠꯊꯣꯛꯁꯨꯅꯤ ꯑꯥꯟꯅꯅꯦ ꯑꯩꯅ ꯁ ꯂꯩ ꯀꯥꯟꯗ ꯁꯨꯝ ꯍꯥꯏ ꯀꯃ
ꯍꯉꯩ ꯑꯣꯏꯔꯁꯨ ꯀꯩ ꯑꯣꯏꯔꯁꯨ ꯌꯥꯝ ꯊꯛꯑꯝꯃꯦꯕ ꯍꯥꯟꯅꯗꯤ ꯌꯥꯝꯀꯥꯟꯗꯤ ꯊꯃ ꯊꯛꯈꯤꯗ꯭ꯔꯦ ꯑꯦ ꯏꯆꯦ ꯑꯩ ꯀꯩꯅ ꯆꯠꯅꯩ ꯏꯆꯦ ꯑꯩ ꯀꯩꯅꯣꯗ ꯆꯠꯂꯦ ꯑꯃꯃ ꯁꯨꯝ ꯂꯥꯛꯑꯀꯥꯟꯗ ꯊꯥꯡꯃꯩꯕꯟꯗꯒꯤꯩꯅ ꯀꯄꯥꯜ ꯆꯠꯄꯗꯣ ꯑ ꯑ ꯈꯥꯝꯃꯒ ꯌꯥꯝ ꯂꯥꯞꯅ ꯆꯠꯇꯅꯒ ꯕꯥꯜꯕ ꯈꯣꯡꯉ
ꯑꯣ
ꯠꯇꯕꯤꯅꯦ ꯊꯣꯡ ꯑꯃ ꯂꯩꯕꯗꯣ
ꯎꯝ
ꯀ ꯌꯨꯝꯐꯝ ꯕꯤꯇꯤ ꯄꯥꯛ ꯃꯃꯥꯡꯒꯤ ꯊꯣꯡꯗꯣ ꯑꯣꯚꯔ ꯕ꯭ꯔꯤꯖꯇꯣ ꯑꯗ ꯂꯥꯜꯂꯦꯅ ꯑꯁꯣꯝ ꯂꯥꯊꯣꯛꯑꯦꯅ ꯑꯗꯨꯒꯨꯥꯟꯅꯦ ꯈꯨꯃꯟ ꯂꯝꯄꯥꯛ ꯊꯥꯕ ꯒꯥꯔꯤꯗ ꯇꯣꯡꯉꯦ ꯑꯗꯨꯒ ꯆꯀ ꯃꯥꯔꯣꯝ ꯆꯠꯄꯒꯤ ꯗꯦꯝꯒꯤ ꯦꯠꯇꯣ
ꯎꯝ
ꯑ ꯇꯦ ꯈꯃꯟ
ꯑꯗꯨ ꯑꯣꯏꯔꯁꯨ ꯌꯥꯔꯅ ꯑꯣꯖꯥ ꯅꯦ ꯅꯍꯥꯟ ꯆꯦꯔꯕꯤꯅꯥꯒ ꯆꯠꯄ ꯑ ꯆꯦꯊꯕꯤꯅꯥꯛꯑꯒ ꯆꯠꯄꯗꯤ ꯒꯥꯔꯤꯕꯒꯨꯗꯤ ꯂꯥꯝꯕ ꯈꯔ ꯅꯨꯡꯉꯥꯏꯇꯦ ꯖꯣꯟ ꯋꯥꯁꯣꯟ ꯃꯃꯥꯡꯒꯤꯗꯣ
ꯑꯗꯨꯅꯦ ꯁꯤꯦ ꯍꯥꯏꯗꯧꯅꯁ ꯃꯃꯥꯡꯒꯤꯗ ꯂꯥꯏꯥꯟꯕ ꯅꯨꯡꯉꯥꯏꯇꯕꯒꯤꯅꯦ ꯊꯣꯡ ꯑꯃ ꯂꯩꯕꯗꯣ ꯈꯤꯇꯪ ꯁꯣꯝꯗꯒꯤ ꯍꯥꯏꯒꯠꯂꯦ ꯍ ꯊ ꯌꯕꯣ
ꯑꯩꯀꯪ ꯊꯣꯡꯗꯣ
ꯑ ꯑ ꯂꯩꯀ ꯊꯣꯡꯕꯣꯛꯑꯣ ꯑꯗꯨꯒꯤꯅꯦ ꯀꯩꯅꯣꯗ ꯍꯥꯏꯗꯤ ꯂꯥꯟꯅ ꯊꯕ ꯒꯥꯔꯤꯗ ꯂꯥꯟꯅ ꯁꯄꯨꯗꯗꯩ ꯂꯥꯜꯂꯒꯅꯦ ꯈꯨꯃꯟ ꯂꯝ ꯄꯥꯛꯊꯥꯕꯒꯥꯏꯗꯣꯕ
ꯎꯝ ꯑꯩꯈꯣꯏꯅ ꯄꯨꯡ ꯇꯔꯥꯕꯨꯧ ꯇꯧꯔꯁꯦ
ꯆꯗ꯭ꯔꯥꯕ ꯍꯣ
ꯎꯝ ꯅꯪ ꯋꯥꯔꯕ
ꯈꯇꯪ ꯇ
ꯎꯝ
ꯀꯇꯌꯥ
ꯀꯨꯅꯤ ꯊꯣꯏ
ꯑ ꯆꯦ ꯁ ꯂꯒꯌꯦꯨꯝ ꯃꯁꯅ
ꯀꯨꯟꯅꯤꯊꯣꯏ ꯑꯣꯏꯇꯥꯔꯗꯤ ꯀꯨꯟꯅꯤꯊꯣꯏ ꯀꯨꯟꯅꯤꯊꯣꯏ ꯀꯨꯟꯃꯔꯤ ꯀꯨꯟꯃꯉꯥ ꯁꯨꯍꯜꯂꯁꯤꯔꯕ
ꯍ ꯁꯤꯒꯒꯅꯤ ꯊꯣꯏꯁꯨꯗꯕ
ꯑꯣ ꯑꯩ ꯑꯣꯏꯅ ꯉꯥꯡꯕꯤꯔꯒꯦ ꯅꯪ ꯌꯥꯝ ꯉꯥꯡꯉꯛꯑꯅꯨ ꯑꯗꯨꯥꯏ ꯉꯁꯥꯏ ꯋꯥꯔꯤ ꯑꯃ ꯄꯥꯔꯛꯑꯦ ꯑꯗꯨꯗꯨꯒꯃꯥꯗꯣ ꯀꯩꯅꯣ ꯇꯧꯔꯦ ꯑꯥ ꯌꯥꯝ ꯐꯖꯕ ꯋꯥꯂꯦ ꯆꯥꯒꯤ ꯑꯆꯥꯥꯒꯤ ꯃꯍꯥꯎꯅ ꯍꯧꯖꯤꯛꯀꯤ ꯏꯁꯥꯒꯤ ꯃꯍꯥꯎꯁꯤꯗ ꯀꯩꯅꯣ ꯇꯧꯅꯤꯡꯉꯤꯕ ꯅꯨꯄꯥ ꯕꯤꯔꯌꯥꯟ ꯀꯧꯕ ꯅꯨꯄꯥ ꯑꯃ ꯂꯩꯌꯦꯕꯀꯣ ꯕꯤꯔꯌꯥꯅꯤ ꯊꯥꯎꯕꯗꯤꯅ ꯕꯤꯔꯌꯥꯟ ꯀꯧꯕꯒ ꯍꯧꯖꯤꯛꯀꯤ ꯅꯨꯄꯥ ꯃꯗ ꯁꯤꯔꯤꯁꯦ ꯀꯧꯋꯦꯕꯀꯣ ꯎ ꯃꯣꯏꯅꯤꯁꯦ ꯑꯃꯨ ꯃꯥꯟꯅꯕꯅꯦꯕ ꯁꯤ ꯁꯁꯤꯒ ꯕꯤꯔꯌꯥꯟꯁꯤꯒ ꯑꯗꯨꯒ ꯕꯤꯔꯌꯥꯟꯁꯤꯗꯤ ꯃꯥꯗꯤ ꯏꯝꯐꯥꯜꯗ ꯍꯣꯡꯒꯠꯂꯒ ꯂꯩꯈ꯭ꯔꯦꯕ ꯄꯩꯁꯥ ꯅꯨꯡꯁꯥꯒ ꯃꯌꯥꯝ ꯄꯥꯏꯔꯒ ꯃꯥꯗꯤ ꯑꯗꯨꯗꯨꯒ ꯃꯥꯁꯤꯅ ꯒꯃꯦꯟꯒꯤ ꯊꯕꯛꯁꯨ ꯇꯧꯕ ꯑꯗꯨꯗꯨꯒ ꯃꯥꯁꯤꯅ ꯊꯕꯛꯁꯨ ꯑꯗꯨꯝ ꯐꯪꯗꯕꯩꯁꯨ ꯆꯠꯇꯦ ꯑꯗꯨꯗꯨꯒ ꯃꯥꯒꯤ ꯃꯃꯥꯟꯅꯕ ꯁꯤꯔꯤ ꯁꯌꯥꯝꯁꯦ ꯈꯨꯡꯒꯪꯗ ꯂꯩꯕ ꯍꯥꯏ ꯇꯔꯦ ꯃꯥꯁꯦ ꯒꯃꯦꯟꯒꯤ ꯊꯕꯛꯁꯨ ꯇꯧꯕ ꯕꯤꯔꯦꯝꯁꯤꯗꯤ ꯁꯤꯔꯤ ꯁꯌꯥꯝꯁꯤꯗꯤ ꯃꯥꯗꯤ ꯃꯃꯤꯠꯁꯦ ꯎꯗ꯭ꯔꯦꯕ ꯑꯗꯨꯒ ꯃꯃꯥꯅ ꯄꯗꯣꯝꯇ ꯋꯥꯏ ꯁꯥꯟꯅꯗꯕ ꯀꯨꯏꯔꯦꯅ ꯑꯝꯇ ꯁꯨꯇꯤ ꯂꯩꯔꯤꯀꯥꯟꯗ ꯆꯠꯁꯤ ꯆꯠꯀꯦꯅ ꯃꯥꯁꯦ ꯂꯥꯛꯑꯦꯕ ꯂꯥꯛꯑꯀꯥꯟꯁꯤꯗꯅꯦ ꯍꯧꯖꯤꯛꯀꯤ ꯃꯥꯥꯏ ꯃꯌꯨꯝꯁꯦ ꯆꯪꯉꯛꯄ ꯀꯥꯟꯁꯤꯗ ꯃꯣꯏ ꯃꯌꯨꯝꯁꯦ ꯐꯤꯕꯝꯁꯦ ꯌꯥꯝ ꯊꯤꯅ ꯁꯣꯛꯑꯝꯃꯕ ꯍꯦꯛꯇ ꯌꯥꯝ ꯊꯤꯅ ꯏꯃꯨꯡꯁꯦ ꯌꯥꯝ ꯊꯤꯅ ꯁꯣꯛꯑꯝꯃꯦꯕ ꯏꯃꯨꯡꯁꯦ ꯁꯣꯛꯄꯗꯒꯤ ꯅꯨꯄꯥꯁꯤꯅ ꯆꯪꯉꯛꯦ ꯑꯗꯨꯗꯨꯒ ꯅꯨꯄꯤ ꯑꯃ ꯆꯦꯟꯈꯛ ꯂꯩꯔꯝꯃꯦꯕ ꯑꯗꯨꯒ ꯃꯦꯝ ꯑꯃ ꯀꯩꯀꯣꯝꯇ ꯍꯪꯒꯦ ꯍꯥꯏꯔꯀꯥꯟꯗ ꯅꯨꯄꯤꯁꯤꯅ ꯀꯩꯅꯣ ꯍꯥꯏꯔꯀꯥꯟꯗ ꯁꯤꯁꯦ ꯁꯤꯔꯤꯁꯥ ꯃꯣꯏꯒꯤ ꯌꯨꯝ ꯑꯣꯏꯔꯕ꯭ꯔꯣ ꯅꯠꯇ꯭ꯔꯣ ꯍꯥꯏ ꯑꯗꯨꯒ ꯅꯨꯄꯤꯁꯤꯅ ꯃꯥꯁꯦ ꯑ ꯃꯥꯅꯦ ꯍꯥꯏꯔꯦꯀꯣ ꯑꯗꯨ ꯀꯩꯒꯤꯅꯣ ꯍꯪꯉꯦ ꯑꯩ ꯏꯝꯐꯥꯜꯗꯒꯤ ꯂꯥꯛꯄꯅꯦ ꯍꯥꯏꯔꯦ ꯑꯗꯨꯗꯨꯒ ꯅꯨꯄꯤꯁꯤꯅ ꯃꯉꯣꯟꯁꯤꯗ ꯐꯝꯃꯣ ꯈꯣꯠꯂꯣ ꯀꯔꯤꯝ ꯍꯥꯏꯗꯦꯕ ꯍꯪꯉꯕ꯭ꯔꯥ ꯅꯨꯄꯥꯁꯤꯗ ꯑꯗꯨꯒ ꯃꯥ ꯀꯩꯒꯤꯅꯣ ꯍꯥꯏꯔꯀꯥꯟꯗ ꯏꯝꯐꯥꯜꯗꯒꯤ ꯂꯥꯛꯄꯅꯦ ꯃꯥꯏ ꯃꯔꯨꯞꯅꯦ ꯍꯥꯏꯔꯀꯥꯟꯗ ꯑꯩꯗꯣ ꯂꯥꯛꯑꯝꯃꯦꯅ ꯑꯝꯇ ꯇꯝꯕꯤꯌꯣ ꯑ ꯑꯩꯗꯣ ꯂꯥꯛꯑꯝꯃꯦ ꯑꯝꯇ ꯍꯥꯏꯕꯤꯌꯣ ꯃꯉꯣꯟꯗ ꯑꯗꯨꯒ ꯍꯧꯖꯤꯛ ꯑꯩ ꯇꯥꯟꯖꯥꯖꯥ ꯇꯥꯔꯗꯤ ꯑꯃꯨꯛꯀ ꯆꯪꯉꯛꯀꯦ ꯑꯗꯨꯒ ꯊꯦꯡꯅꯕ꯭ꯔ ꯌꯦꯡꯒꯦ ꯍꯥꯏꯔꯀꯥꯟꯗ ꯅꯨꯄꯥꯁꯦ ꯊꯣꯛꯈ꯭ꯔꯦꯕ ꯑꯗꯨꯒ ꯅꯨꯄꯤꯁꯦ ꯑꯗꯨꯝ ꯅꯨꯄꯥ ꯅꯨꯄꯥ ꯅꯨꯄꯤꯁꯨꯦ ꯅꯨꯡꯉꯥꯏꯇ꯭ꯔꯦꯕ ꯑꯗꯨꯒ ꯃꯥꯏ ꯅꯨꯄꯥꯁꯤꯅ ꯅꯥꯀꯟꯒꯤ ꯁꯪꯒꯣꯏꯒꯤ ꯈꯔ ꯇꯞꯊꯔ ꯂꯩꯕ ꯌꯨꯝ ꯌꯣꯝꯗ ꯃꯥꯁꯦ ꯆꯀꯔꯤ ꯇꯛꯑ ꯂꯩꯔꯕ ꯊꯥꯏꯅꯒꯤ ꯑꯃ ꯆꯀ꯭ꯔꯤ ꯇꯛꯄꯗꯣ ꯆꯦꯡ ꯐꯧ ꯉ ꯇꯛꯄꯗꯣ ꯑꯗꯨꯃꯥꯏꯅ ꯇꯛꯑ ꯂꯩ ꯀꯥꯟꯁꯤꯗ ꯍꯧꯖꯤꯛꯀꯤ ꯃꯥꯁꯤꯅ ꯅꯨꯄꯤ ꯅꯨꯄꯥꯁꯤꯅ ꯃꯃꯤꯠ ꯎꯗ꯭ꯔꯕꯅꯦꯀꯣ ꯃꯥꯗꯤ ꯃꯥꯅ ꯆꯀ꯭ꯔꯤꯁꯤꯦ ꯇꯛꯑꯀꯥꯟꯗ ꯐꯧꯁꯤꯅ ꯆꯀ꯭ꯔꯤ ꯆꯦꯡ ꯑꯣꯜꯍꯜꯂꯀꯥꯟꯗ ꯑꯃꯨꯛ ꯅꯨꯄꯤꯁꯤꯅ ꯈꯞꯄꯒ ꯑꯃꯨꯛ ꯀꯩꯊ ꯏꯊꯦꯟꯗ ꯌꯣꯟꯕ ꯑꯗꯨꯝ ꯁꯪꯐꯥꯏ ꯀꯨꯟ ꯑꯌꯨꯛꯇ ꯀꯨꯟ ꯅꯨꯃꯤꯗꯥꯡ ꯅꯨꯃꯤꯠ ꯅꯨꯡꯊꯤꯟꯗ ꯀꯨꯟ ꯑꯗꯨꯃꯥꯏꯅ ꯇꯛꯄ ꯃꯥꯏꯅ ꯄꯥꯏ ꯃꯅꯥ ꯆꯪꯉꯀꯥꯟꯗ ꯅꯨꯄꯤꯁꯤꯅ ꯀꯞꯄꯦꯕ ꯃꯃꯤꯁꯦ ꯃꯄꯤ ꯑꯣꯔ ꯇꯥꯔꯦ ꯑꯗꯨ ꯀꯥꯟꯗ ꯃꯥꯁꯦ ꯋꯥꯁꯀꯨꯝ ꯈꯨꯝꯗ꯭ꯔꯦ ꯃꯥꯥꯏ ꯅꯨꯄꯥꯁꯦ ꯌꯦꯡꯉ ꯀꯞꯄꯦ ꯍꯥꯏꯗꯤ ꯃꯥꯏ ꯅꯨꯄꯥꯅ ꯉꯁꯥꯏ ꯅꯨꯄꯥꯗꯨꯗ ꯅꯥꯟ ꯇ꯭ꯔꯤꯛꯀꯅꯥꯜꯂ ꯈꯣꯠꯂ ꯂꯥꯛꯄꯁꯤꯗ ꯃꯥꯅꯒ ꯑꯗꯨꯝ ꯃꯒꯤ ꯃꯑꯣꯡ ꯃꯇꯧꯗꯨꯗ ꯅꯨꯡꯉꯥꯏꯇꯕꯗ ꯌꯥꯝꯅ ꯑꯗꯒꯤ ꯅꯨꯄꯥꯁꯤꯅ ꯅꯪꯗꯣ ꯌꯥꯝ ꯋꯥꯔꯝꯃꯅꯤꯌꯦ ꯑꯗꯨꯝ ꯑꯩꯒꯤ ꯃꯣꯏ ꯃꯥꯒꯤ ꯄꯩꯁꯥ ꯀꯩꯀꯥ ꯃꯣꯏꯒꯤꯁꯨ ꯃꯥꯒꯤ ꯃꯃꯤꯠꯇꯨ ꯐꯔꯗꯤꯅ ꯂꯥꯏꯌꯦꯡꯕꯗ ꯄꯩꯁꯥ ꯃꯌꯥꯝꯁꯨ ꯂꯣꯏꯁꯤꯟꯈꯤꯕ ꯍꯥꯏꯇꯥꯔꯦꯅꯦ ꯏꯁꯆꯥꯈꯩꯒꯤ ꯍꯣꯠꯅꯕꯅꯦ ꯈꯣꯠꯄꯅꯦ ꯅꯪꯗꯣ ꯌꯥꯝ ꯋꯥꯔꯝꯕꯅꯤ ꯅꯨꯡꯉꯥꯏꯇꯦ ꯈꯣꯠꯇꯦ ꯅꯪ ꯌꯥꯝ ꯋꯥꯔꯝꯕꯅꯤ ꯈꯣꯠꯄꯅꯤ ꯅꯪꯗꯣ ꯑꯩꯉꯣꯟꯗ ꯂꯩꯕꯗꯒꯤ ꯅꯨꯄꯥꯗꯨꯁꯨ ꯍꯥꯏꯔꯛꯑꯦ ꯑꯗꯨꯗꯨꯒ ꯅꯪꯗꯣ ꯀꯩꯅꯣ ꯇꯧꯕ ꯃꯥꯜꯂꯦ ꯅꯪꯅ ꯊꯕꯛ ꯅꯪꯉꯣꯟꯗ ꯊꯕꯛ ꯑꯩꯅ ꯇꯧꯕ ꯉꯝꯒꯗꯕ ꯊꯕꯛ ꯂꯩꯇꯥꯥꯔꯗꯤ ꯍꯥꯏꯔꯛꯑꯣ ꯑꯩ ꯅꯪꯒꯤ ꯃꯇꯦꯡ ꯄꯥꯡꯒꯦ ꯑꯩ ꯁꯨꯒꯦ ꯍꯥꯏꯔꯀꯥꯟꯗ ꯅꯨꯄꯤꯁꯦ ꯃꯄꯤꯁꯦ ꯇꯥꯔꯛꯑꯦꯕ ꯍꯪꯉꯕꯗꯨ ꯅꯨꯄꯥꯁꯨ ꯅꯨꯄꯥꯁꯨ ꯃꯄꯤꯁꯦ ꯇꯥꯔꯛꯑꯦꯕꯀ ꯑꯗꯨꯗꯨꯒ ꯅꯨꯄꯤꯁꯤꯅ ꯍꯥꯏꯔꯦ ꯅꯪ ꯀꯩꯅꯣ ꯇꯧꯕ ꯑ ꯑꯩ ꯀꯩꯅꯣ ꯅꯪꯒꯤ ꯅꯃꯥꯟꯅꯕ ꯑꯃ ꯂꯥꯛꯑꯝꯃꯦ ꯑꯗꯣ ꯑꯩꯅ ꯏꯀꯥꯏꯗꯅ ꯅꯪ ꯂꯩꯅ ꯂꯩꯅ ꯑꯩꯅ ꯂꯩꯇꯦ ꯍꯥꯏꯖꯟꯈ꯭ꯔꯦ ꯍꯥꯏꯔꯦ ꯑꯗꯨ ꯀꯥꯟꯗ ꯅꯨꯄꯥꯁꯤꯅ ꯀꯅꯥꯅꯣ ꯍꯥꯏꯔꯀꯥꯟꯗ ꯕꯤꯔꯌꯥꯅꯤ ꯀꯧꯋꯦ ꯍꯥꯏꯔ ꯀꯥꯟꯗ ꯑꯃ ꯑꯗꯨꯁꯨ ꯅꯪꯕꯨꯒꯤ ꯊꯋꯥꯏ ꯀꯟꯕꯤꯉꯈꯤꯕꯅꯣ ꯅꯨꯄꯥꯗꯨꯅꯦ ꯑꯗꯨ ꯅꯨꯄꯥꯗꯨꯗꯤ ꯑ ꯏꯝꯐꯥꯜꯗ ꯍꯣꯡꯀꯠꯂ ꯂꯩꯈꯤꯕꯗꯣ ꯍꯥꯏꯌꯦꯕꯀꯣ ꯅꯍꯥꯟ ꯑꯃꯨꯛ ꯅꯨꯄꯤꯁꯦ ꯑꯗꯨꯝ ꯃꯥꯒꯤ ꯊꯋꯥꯏ ꯀꯟꯕꯤꯈꯤꯕ ꯍꯥꯏꯇꯥꯔꯦꯅꯦ ꯅꯨꯄꯥ ꯈꯔꯅ ꯀꯩꯅꯣ ꯇꯧꯒꯦ ꯇꯧꯕꯗꯒꯤ ꯃꯥ ꯍꯥꯕꯀꯥꯟꯗ ꯅꯨꯄꯤꯁꯦ ꯅꯨꯡꯉꯥꯏꯇ꯭ꯔꯦ ꯑꯗꯨꯒ ꯗꯥꯥꯟꯁ ꯆꯥꯅꯔꯤꯁꯤꯁꯨ ꯅꯨꯄꯥꯅ ꯃꯄꯥꯟꯗꯒꯤ ꯑꯃꯨꯛꯀ ꯀꯧꯔꯛꯑꯔꯕ ꯃꯃꯥꯟꯅꯕꯁꯤꯅ ꯀꯧꯔꯛꯑꯀꯥꯟꯁꯤꯗ ꯅꯨꯄꯥ ꯅꯨꯄꯤꯁꯦ ꯊꯣꯛꯑꯦ ꯑꯗꯨꯗꯨꯒ ꯅꯨꯄꯥꯁꯦ ꯊꯣꯛꯂꯛꯑꯀꯥꯟꯁꯤꯗ ꯃꯃꯥꯟꯅꯕ ꯃꯣꯏꯅꯤꯗ ꯊꯦꯡꯅꯔ ꯀꯥꯟꯗ ꯃꯣꯏꯅꯤꯁꯦ ꯀꯣꯟꯅꯔꯒ ꯀꯞꯃꯤꯟꯅꯔꯦ ꯀꯞꯃꯤꯟꯅꯔ ꯃꯇꯨꯡꯁꯤꯗꯅꯦ ꯇꯥꯕ꯭ꯔꯥ
ꯇꯥꯏ
ꯑꯗꯨꯒꯅꯦ ꯀꯞꯃꯤꯟꯅꯔ ꯃꯇꯨꯡꯁꯤꯗꯅꯦ ꯅꯨꯄꯥꯁꯤꯅ ꯍꯥꯏꯔꯦ ꯆꯥꯛ ꯆꯥꯛ ꯆꯥꯒꯤꯁꯦ ꯍꯥꯎꯕ ꯍꯧꯇꯕ꯭ꯔ ꯅꯣꯡ ꯐꯥꯠꯇꯣꯛ ꯂꯥꯛꯄꯅꯤꯅ ꯍꯥꯏꯔꯦ ꯑꯗꯨꯒ ꯅꯨꯄꯥ ꯍꯧꯖꯤꯛꯀꯤ ꯕꯤꯔꯌꯥꯅꯤ ꯅꯥꯠ ꯈꯨꯟꯕꯁꯤꯅ ꯍꯥꯏꯔꯦ ꯃꯊꯪꯗ ꯑꯩ ꯅꯅꯥꯎꯄꯤꯍꯣꯏ ꯄꯨꯔꯒ ꯂꯥꯛꯑꯒꯦ ꯑꯗꯨꯒ ꯆꯥꯃꯤꯟꯅꯔꯁꯤ ꯍꯥꯏꯔꯛꯑꯦ ꯍꯥꯏꯔꯛ ꯀꯥꯟꯁꯤꯗ ꯅꯨꯄꯥꯁꯤꯅꯗꯤ ꯃꯥ ꯍꯪꯒꯣꯏ ꯆꯥꯅꯤꯡꯗꯕꯩ ꯋꯥꯅꯗꯕ ꯃꯥꯁꯨ ꯃꯣꯏ ꯏꯃꯨꯡꯒꯤ ꯐꯤꯕꯝꯗꯨꯕꯗ ꯂꯩꯔꯝꯃꯣꯏ ꯈꯟꯕꯒꯤ ꯌꯥꯝ ꯅꯨꯡꯉꯥꯏꯇꯕꯗꯣ ꯑꯗꯨꯃꯥꯏꯅ ꯇꯧꯕ ꯑꯗꯨꯗ ꯅꯨꯄꯥꯁꯤꯅ ꯍꯥꯏꯌꯦ ꯑꯗꯨꯗꯨꯒ ꯍꯧꯖꯤꯛꯀꯤ ꯅꯨꯄꯥꯁꯤꯅ ꯍꯥꯏꯔꯛꯑꯦ ꯑꯗꯨꯗꯤ ꯆꯥꯛ ꯀ꯭ꯂꯥꯁ ꯑꯍꯥꯎ ꯑꯝꯇ ꯂꯣꯜꯂꯛꯑꯣꯅ ꯃꯥꯏ ꯅꯨꯄꯤꯁꯤꯗ ꯍꯥꯏꯔꯛꯑꯦꯕꯀꯣ ꯃꯥꯏ ꯅꯨꯄꯤꯁꯦ ꯆꯥꯛꯈꯨꯝꯗ ꯆꯪꯈ꯭ꯔꯦ ꯏꯁꯤꯡꯁꯨ ꯂꯩꯇꯕ ꯃꯤꯁꯨ ꯑꯃ ꯑꯇ ꯂꯩꯇꯕ ꯃꯣꯏ ꯏꯃꯨꯡꯁꯦ ꯍꯪꯉꯕ ꯌꯥꯝ ꯋꯥꯕ ꯍꯥꯏꯇꯥꯔꯦꯅꯦ ꯑꯗꯨꯒꯅꯦ ꯃꯥꯁꯦ ꯊꯣꯛꯂꯛꯑꯦ ꯒ꯭ꯂꯥꯁꯁꯦ ꯄꯥꯏꯔꯒ ꯑꯗꯨꯗꯨꯒꯅꯦꯥꯁ ꯒ꯭ꯂꯥꯁꯁꯦ ꯄꯥꯏꯔꯒ ꯊꯣꯛꯂꯛꯑꯦ ꯒ꯭ꯂꯥꯁ ꯄꯥꯏꯔꯒ ꯊꯣꯛꯂꯛꯑꯦ ꯑꯗꯨꯗꯨꯒ ꯁꯨꯃꯥꯏꯅ ꯍꯥꯏꯔꯛꯑꯦ ꯑ ꯀꯩꯅ ꯇꯧꯔꯦ ꯏꯕꯨꯡ ꯑꯗꯨ ꯐꯣꯟ ꯇꯧꯔꯝꯃꯦ ꯀꯛꯊꯈ꯭ꯔꯕꯅꯤ ꯅꯪꯉꯅ ꯇꯧ ꯇꯥꯔꯁꯨ ꯀꯛꯊꯠꯈ꯭ꯔꯣ
ꯃꯥꯅ ꯀ꯭ꯂꯥꯁꯇ ꯄꯥꯏꯔꯒ ꯊꯣꯛꯂꯛꯦ ꯊꯣꯛꯂꯛꯑꯀꯥꯟꯁꯤꯗ ꯏꯇꯥꯎꯒꯤꯇꯤ ꯍꯥꯏꯔꯦ ꯑꯗꯨꯗꯨꯒ ꯅꯨꯄꯥꯗꯨꯅ ꯑꯩꯗꯤ ꯏꯆꯥ ꯊ ꯇꯈꯤꯕ ꯀꯨꯏꯔꯦ ꯍꯥꯏꯔꯦ ꯑꯗꯨꯗꯨꯒꯅꯦ ꯒ꯭ꯂꯥꯁꯇꯣ ꯄꯤꯔꯦ ꯑꯗꯨꯗꯨꯒ ꯃꯥꯅ ꯏꯪꯒꯤꯠ ꯇꯧꯔꯦꯕ ꯃꯥꯁꯦ ꯀꯞꯄꯦꯕ ꯅꯨꯄꯤꯁꯦ ꯑꯣ ꯍꯥꯏꯗꯤ ꯍꯤꯦ ꯀꯞꯄꯦ ꯑꯗꯨꯗꯨꯒ ꯃꯥꯅ ꯏꯪꯒꯤꯠ ꯇꯧꯔꯦ ꯆ ꯑꯣ ꯌꯥꯝ ꯍꯥꯎꯋꯦ ꯍꯥꯏꯌꯣ ꯃꯉꯣꯟꯗ ꯍꯥꯏꯗꯨꯒ ꯅꯨꯄꯤ ꯅꯨꯄꯥ ꯅ ꯍꯥꯏꯔꯦꯀꯣ ꯑꯁ ꯉꯁꯤꯒꯤ ꯆꯥꯒꯤ ꯃꯍꯥꯎꯁꯤꯗꯤ ꯍꯥꯏꯔꯦ ꯑꯗꯨꯒ ꯃꯥꯁꯨ ꯇꯨꯝꯊꯣꯛ ꯈ꯭ꯔꯦ ꯃꯥꯁꯨ ꯀꯞꯅ ꯀꯞꯅ ꯅꯨꯄꯥꯗꯨꯁꯨ ꯑꯗꯨꯒ ꯅꯨꯄꯤꯗꯨꯁꯨ ꯌꯥꯝ ꯅꯨꯡꯉꯥꯏꯇꯕꯗꯣ ꯃꯥꯗꯤ ꯃꯃꯤꯠꯇꯨ ꯎꯗ꯭ꯔꯦꯗꯅ ꯑꯗꯨꯒ ꯀꯔꯤꯝꯇꯗꯤ ꯂꯩꯕ ꯅꯠꯇꯦꯗꯅ ꯑꯗꯨ ꯑꯣꯏꯇꯥꯔꯒꯁꯨ ꯃꯥꯏ ꯅꯨꯄꯥꯗꯣ ꯅꯨꯡꯉꯥꯏ ꯏꯃꯅ ꯑꯁ ꯉꯁꯤꯒꯤ ꯆꯥꯒꯤꯝꯗ ꯍꯥꯏꯖꯜꯂꯣ ꯍꯥꯏꯔꯦ ꯑꯗꯨꯒ ꯆꯥꯒꯤ ꯃꯍꯥꯎꯁꯤꯗꯤ ꯍ ꯊꯣꯛꯑꯦ ꯑꯗꯨꯒ ꯂꯣꯏꯁꯤꯜꯂꯦ ꯋꯥꯔꯤꯗꯣ ꯌꯥꯝ ꯅꯨꯡꯁꯤ ꯁꯥꯟꯅꯩ ꯑꯗꯨ ꯋꯥꯔꯤꯗꯣ ꯄꯥꯕ
ꯀꯗꯥꯅꯤ ꯏ ꯐ
ꯀꯩꯅꯣꯅꯦꯕ ꯀꯩ ꯑꯥꯟꯅꯕꯁ ꯌꯥꯝ ꯂꯩꯕ
ꯑꯣ ꯃꯃꯤꯡꯅ ꯁꯥꯒꯤ ꯃꯍꯥꯎ
ꯅꯠꯇꯦ ꯑꯩꯈꯣꯏ ꯋꯥꯔꯤ ꯃꯆꯥꯗꯤ ꯄꯨꯂꯞꯅ ꯑꯣꯏꯅ ꯄꯥꯡꯒꯟ ꯁꯣꯟꯕꯤꯛꯏꯁꯦ ꯑꯗꯣꯝꯒꯤꯅꯦꯗꯤ ꯑꯣꯏꯗꯣꯏꯅꯦꯕꯀꯣ ꯑꯗꯨꯒ ꯍꯧꯖꯤꯛꯀꯤ ꯆꯒꯤ ꯃꯍꯥꯎꯁꯤꯗ ꯃꯅꯨꯡꯗ ꯌꯥꯕ ꯋꯥꯔꯤ ꯃꯥ ꯃ ꯆꯥꯅꯦꯕ ꯑꯗꯨꯗꯨꯒꯤ ꯍꯟꯗꯛꯀꯤ ꯋꯥꯔꯤ ꯅꯨꯡꯉꯥꯏꯕ ꯂꯩ ꯑꯗꯨꯒ ꯕꯔꯁꯥꯎꯒꯤ ꯑꯩꯅ ꯍꯥꯏꯕ ꯃꯥꯒꯤ ꯑꯇꯤꯌꯥ ꯁꯔꯨꯛꯇꯨꯁꯨ ꯌꯥꯝ ꯅꯨꯡꯉꯥꯏ ꯌꯥꯝ ꯑꯗꯨꯁꯨ ꯌꯥꯝ ꯐꯖꯩ ꯑꯗꯨꯅꯦ ꯑꯗꯨꯅꯦ ꯈꯪꯗꯦ ꯇꯧꯔꯤꯁꯦ ꯇꯜꯂꯥꯔꯤ ꯁꯤꯅꯅꯦ ꯄꯥꯅꯤꯡꯗꯕꯅ ꯊꯝꯃꯒꯦꯀꯣ ꯑꯗꯨꯗꯤ ꯊꯝꯃꯒꯦ ꯊꯝꯃꯒꯦ ꯅꯪ ꯑꯃꯨꯛꯀ ꯇꯧ ꯀꯣ ꯑꯩꯅ ꯍꯥꯏꯕꯗꯣ
ꯍꯣꯏ
ꯑ